ꯍꯜꯂꯣ꯫
ꯑꯥ꯫
ꯀꯗꯣꯔꯤꯅꯣ꯫
ꯑ ꯀꯩ ꯇꯧꯒꯦꯔꯣ ꯁꯨꯝ ꯂꯩꯌꯦ꯫
ꯑꯣ ꯁꯥꯗ꯭ꯔꯣ
ꯁꯥꯏꯑꯦ꯫
ꯑꯣ ꯑꯁ ꯅꯣꯡꯁꯤ ꯑꯁ ꯅꯨꯡꯁꯥꯁꯨ ꯌꯥꯝ ꯀꯟꯕ ꯑꯁ ꯃꯄꯥꯟ ꯆꯠꯄ ꯌꯥꯗ꯭ꯔꯦꯅꯦ ꯁꯥꯞꯃꯟꯕꯒꯤ꯫
ꯎꯝ ꯃꯄꯜ ꯊꯣꯛꯄꯗꯨ ꯀꯥꯒꯦ ꯇꯧꯋꯦ꯫
ꯍꯣꯏꯅꯦ ꯑꯁ꯫
ꯐꯤꯒꯨꯝꯕ ꯁꯨꯗꯤ ꯂꯣꯏꯅ ꯀꯪꯈ꯭ꯔꯅꯤꯅꯦ꯫
ꯃꯟꯒꯅꯤ꯫
ꯍꯣꯏ ꯐꯤ ꯁꯨꯔꯗꯤ ꯌꯥꯝ ꯀꯪꯈ꯭ꯔꯅꯦꯕ꯫
ꯍꯣꯏ ꯑꯥꯍꯥ
ꯑꯃꯨꯛꯀ ꯅꯣꯡ ꯆꯨꯅꯤꯡꯉꯥꯏ ꯇꯧꯕꯤꯒꯤꯔ ꯈꯪꯗꯦ ꯁꯥꯏ꯫
ꯑꯣ ꯅꯣꯏ ꯈꯨꯨꯟꯗꯔꯥ꯫
ꯑꯥ ꯍꯣꯏ ꯑꯩꯈꯣꯏ ꯏꯝꯐꯝꯗꯀꯣ꯫
ꯑꯣ ꯑꯣ ꯑꯥ ꯌꯥꯝ ꯁꯥꯕꯗꯣ ꯑꯁ ꯊꯕꯛ ꯁꯨꯕ ꯆꯠꯄ ꯑꯩꯗꯨ꯫ ꯍꯥꯥ
ꯍꯦꯡꯒꯣꯗꯤ ꯆꯥꯗ꯭ꯔꯣ ꯍꯟꯗꯛꯇꯤ꯫
ꯃꯦꯡꯒꯣꯗꯣ ꯂꯣꯏꯈ꯭ꯔꯦ ꯑꯩꯈꯣꯏꯗꯗꯤ ꯂꯩꯇ꯭ꯔꯦ꯫
ꯑꯁ ꯂꯩꯇ꯭ꯔꯦ ꯍꯌꯦꯑꯦꯍꯦ ꯍꯧꯖꯤꯛꯅ ꯃꯨꯟꯕ ꯍꯧꯔꯤꯉꯩ ꯅꯠꯇ꯭ꯔꯣ꯫
ꯑꯈꯣꯏꯗꯗꯤ ꯑꯃꯨꯛ ꯂꯣꯏꯈ꯭ꯔꯦ ꯆꯥꯕꯁꯨ ꯐꯪꯗ꯭ꯔꯦ꯫ ꯂꯣꯏꯈꯔꯝꯅꯤ꯫
ꯉꯟꯕꯅꯦ ꯑꯈꯣꯏ ꯈꯣꯏ ꯈꯨꯟꯗꯗꯤ ꯍꯩꯁꯤꯡꯗꯣ ꯉꯟꯕꯅꯤ꯫ ꯅꯣꯏꯗꯗꯤ ꯂꯩꯔꯤꯕꯣ ꯑꯗꯣ
ꯎꯝ ꯑꯈꯣꯏ ꯁ꯭ꯋꯥꯏꯗꯤ ꯃꯨꯟꯕ ꯃꯨꯟꯕꯁꯨ ꯌꯥꯝ ꯃꯨꯟꯗ꯭ꯔꯤꯗ꯫
ꯑꯣ ꯐꯩꯅꯦ ꯑꯗꯨꯗꯤ ꯑꯁ꯫ ꯈꯣꯏꯗꯤ ꯆꯥꯕ ꯐꯪꯗ꯭ꯔꯦ꯫ ꯕꯖꯥꯔ ꯆꯠꯂꯒ ꯀꯩꯅꯣ ꯌꯣꯟꯕꯗꯣ ꯄꯨꯟꯅ ꯑꯈꯣꯏꯒꯤ ꯂꯣꯀꯦꯜꯒꯤ ꯅꯠꯇꯕꯗꯣ ꯗꯨꯗꯤ ꯐꯪꯉꯦ
ꯀꯅꯥ ꯀꯅꯥ ꯂꯩꯕꯅꯣ꯫
ꯍꯧꯖꯤꯛꯇꯤ ꯀꯅꯥꯁꯨ ꯂꯩꯇꯦꯗ꯫
ꯑꯣ ꯊꯕꯛ ꯆꯠꯇꯕ꯭ꯔꯥ꯫
ꯆꯠꯇꯦ
ꯅꯣꯡ ꯆꯨꯕ ꯀꯥꯟꯗ ꯍꯦꯟꯅ ꯅꯨꯡꯉꯥꯏꯕ꯭ꯔꯣ ꯅꯠꯇ꯭ꯔꯒ ꯎꯝ ꯅꯨꯡꯁꯥ ꯁꯥꯞꯄꯅ ꯍꯦꯟꯅ ꯅꯨꯡꯉꯥꯏꯕ꯭ꯔꯣ
ꯅꯣꯡ ꯆꯨꯕꯗꯣ ꯑꯣꯏꯅ ꯅꯨꯡꯉꯥꯏꯌꯦꯗ ꯅꯣꯡꯁꯥ ꯊꯣꯛꯑꯗꯤ ꯀꯩꯅꯣ ꯀꯟꯃꯟꯕ ꯑꯗꯨ ꯅꯣꯡꯁꯨ ꯈꯣꯏꯗ ꯆꯨꯔꯗꯤ ꯀꯩꯅꯣ ꯑꯁ
ꯑꯁ ꯅꯣꯡꯆꯨꯔꯗꯤ ꯑꯩꯗꯤ ꯑꯃꯨꯛꯀ ꯀꯩꯅꯣ ꯑ ꯑ ꯀꯥꯛꯐꯩꯗꯣ
ꯑꯣ
ꯑꯁ ꯀꯥꯛꯐꯩꯗꯨ ꯌꯥꯝ ꯀꯤꯌꯦ ꯑꯩꯗꯤ
ꯑꯣ ꯅꯣꯡ ꯆꯨꯔꯁꯨ ꯀꯩꯅꯣ ꯇꯧꯕꯅꯤꯅꯦ ꯋꯦꯗꯔꯗꯣ ꯃꯝꯃꯗꯤ ꯀꯣ ꯅꯨꯡꯉꯥꯏꯌꯦꯗ ꯅꯣꯡ ꯆꯨꯨꯗꯕꯤꯗ
ꯈꯨꯁꯥꯁꯨ
ꯗꯣ ꯅꯪ ꯎꯝ ꯑꯌꯨꯛꯇꯤ ꯀꯔꯤ ꯏꯟꯖꯥꯡ ꯆꯥꯒꯦ ꯅꯪ
ꯑꯥ ꯀꯩꯅꯣ ꯆꯥꯏꯌꯦ ꯎꯝ ꯃꯥꯏꯔꯦꯟ
ꯅꯪꯒꯤꯔꯣ
ꯎꯝ
ꯑꯁ ꯀꯔꯤ ꯃꯥꯏꯔꯦꯟꯕꯨ ꯀꯩ ꯍꯥꯎꯗꯅ
ꯑꯁ ꯃꯦꯔꯦꯟꯗꯤ ꯍꯥꯎꯋꯤꯅꯦ ꯍꯦ ꯑꯩꯒꯤꯗꯤ
ꯎꯝ ꯅꯪꯗꯤ ꯀꯩꯅꯣꯅꯤꯅ ꯑꯥ ꯀꯩꯅꯣ ꯌꯦꯡꯉꯝꯅꯤ ꯕꯣꯜ
ꯎꯝ
ꯕꯣꯜ ꯌꯦꯡꯕ꯭ꯔꯣ
ꯌꯦꯡꯉꯦꯅ ꯉꯁꯤꯁꯨ ꯌꯦꯡꯉꯦ ꯅꯨꯡꯗꯥꯡꯗꯁꯨ ꯌꯦꯡꯉꯦ ꯗꯣ
ꯑꯣ ꯍꯂꯥꯟꯈꯣꯏꯒꯤ ꯄ꯭ꯂꯦ ꯌꯦꯡꯕ꯭ꯔꯣ
ꯎꯝ
ꯅꯪ ꯀꯔꯝꯕ ꯇꯤꯝ ꯁꯞꯄꯣꯔꯠ ꯇꯧꯔꯕ
ꯈꯪꯗ꯭ꯔꯦꯗꯁ ꯑꯅꯤꯃꯛ ꯇꯧꯈ꯭ꯔꯕꯅꯦ ꯑꯩꯗꯤ
ꯑꯁ ꯑꯩꯗꯤ ꯍꯜꯍꯟꯗꯨ ꯅꯨꯡꯁꯤꯃꯜꯂꯦ
ꯎꯝ ꯃꯥꯅꯀꯣ ꯑꯅꯤ ꯆꯪꯈ꯭ꯔꯕꯅꯤ ꯉ ꯁꯤꯁꯦ
ꯑꯗꯨꯅꯦ ꯃꯥ ꯃꯥꯒꯤ ꯈꯨꯆꯦꯟꯁꯦ ꯁꯒꯣꯜꯒ ꯆꯞ ꯃꯥꯟꯅꯔꯒ ꯀꯣ
ꯎꯝ ꯑꯗꯨ ꯇꯥꯔꯗꯤ ꯑꯩꯁꯦ ꯅꯪꯒꯤꯍꯥꯟ ꯂꯥꯟ ꯑꯣꯏꯔꯛꯏꯅꯦ
ꯍꯥꯥ
ꯑꯗꯨ ꯇꯥꯔꯗꯤ ꯑꯩ ꯅꯪꯒꯤ ꯍꯦꯜꯂꯞ ꯂꯩꯕꯤꯈꯤꯅꯦ
ꯑ ꯑꯩꯔꯣ ꯑꯩꯔꯣ
ꯍꯜꯂꯟꯗꯁꯨ ꯁꯥꯟꯅꯕ ꯍꯩꯌꯦ ꯑꯗꯨꯒꯤꯅꯦ ꯃꯣꯏꯅ ꯀꯣꯅꯤ
ꯍꯟꯗꯛꯇꯤ ꯃꯥꯁꯦ ꯌꯥꯝ ꯅꯩꯌꯦꯀꯣ ꯃꯥꯒꯤ ꯐꯥꯔꯁ ꯋꯥꯔꯜ ꯀꯄ꯭ꯔꯣ ꯍꯟꯗꯛꯁꯦ
ꯍꯟꯗꯛꯁꯤ ꯃꯥ ꯃꯥꯒꯤꯅꯦ ꯍꯣꯏ ꯃꯥꯒꯤꯥꯔ ꯅꯦ ꯑꯗꯨꯁꯨ ꯃꯥꯅ ꯍꯥꯟꯅꯗꯨ ꯎꯝ ꯀ꯭ꯋꯥꯂꯤꯐꯤꯀꯦꯁꯟꯗꯨ ꯃꯥꯅ ꯇꯧꯍꯟꯕꯕꯒ ꯃꯥꯅ ꯆꯟꯕꯤꯌꯨ ꯃꯊꯪꯗꯒꯤ ꯀꯩꯅꯣ ꯃꯊꯗꯒꯤ ꯍꯥꯔꯠꯋꯥꯔꯛꯀꯤꯗꯣ ꯑꯝꯇꯥꯟꯒꯤ ꯍꯄꯒ ꯎꯄꯅꯤꯃ ꯑꯗꯨꯗꯨ ꯃꯁꯤꯟ ꯎꯗ ꯂꯩꯅꯤ ꯄꯣꯔꯇꯨꯒꯜꯒꯥ ꯏꯁꯄꯦꯅꯒ
ꯑꯁ ꯅꯪ ꯅꯪꯗꯤ ꯔꯣꯅꯥꯜꯗꯣꯣꯔꯣ ꯃꯦꯁꯤꯔꯣ
ꯎꯝ ꯑꯩꯈꯣꯏꯗꯤ ꯑꯥꯔꯖꯦꯟꯇꯤꯅꯥ ꯐ꯭ꯔꯦꯟꯁꯅꯤ
ꯑꯗꯨꯃ ꯍꯥꯏꯒꯗꯧꯕ ꯃꯟꯕ
ꯎꯝ ꯑꯁ ꯏꯒꯣ ꯂꯩꯕꯗꯣ ꯄꯥꯝꯖꯗꯕ ꯑꯩꯗꯤ
ꯀꯩꯅꯣ
ꯑꯣ ꯍꯣ ꯅꯣꯏꯣꯏ ꯑꯣꯣꯏ ꯏꯒꯣꯗꯣ ꯌꯥꯝ ꯂꯩꯌꯦꯕ ꯑꯁ ꯂꯟꯕꯀꯣ
ꯀꯃꯥꯏꯅ ꯇꯧꯕ꯭ꯔꯣ
ꯌꯦꯡꯉꯗꯤ ꯈꯪꯉꯅꯤ ꯃꯥ ꯃꯊꯟꯇ ꯃꯥꯕꯨ ꯃꯥ ꯍꯩꯌꯦ ꯍꯥꯏꯕꯗꯣ ꯑꯗꯨꯒꯨꯝꯕꯗꯨ ꯂꯩꯕꯗꯨ ꯇꯟꯕ
ꯎꯝ
ꯍꯩꯇꯦꯕ ꯑꯩꯈꯣꯏꯒꯤꯗꯤ ꯑꯩꯈꯣꯏꯒꯤ ꯃꯤꯠꯌꯦꯡꯗꯨꯗꯤ ꯀꯔꯤꯝ ꯍꯩꯇꯦꯕ ꯃꯥꯗꯨ ꯑꯗꯨꯒꯤ ꯇꯟꯕ ꯃꯥ ꯃꯊꯟꯇ ꯃꯊꯟꯇ ꯄ꯭ꯔꯦꯁ ꯃꯊꯟꯇ ꯄꯨꯁ ꯇꯧꯕꯗꯣ ꯑꯗꯨꯒꯤ ꯇꯟꯕ ꯗꯣꯅꯦꯁꯟ ꯀꯩꯅꯣ ꯃꯥ ꯃꯥꯅ ꯃꯤꯗꯨꯗꯤ ꯃꯇꯦꯡ ꯌꯥꯝ ꯄꯥꯡꯕꯤꯌꯦ ꯑꯗꯨ ꯐꯩꯌꯦ ꯑꯣ ꯃꯊꯟꯗ ꯀꯩꯅꯣ ꯇꯧꯕꯗ ꯃꯊꯟꯇ ꯄꯨꯁ ꯇꯧꯔꯒ ꯀꯩꯅꯣ ꯏꯒꯣꯔ ꯂꯩꯕꯗꯨ ꯑꯩꯗꯤ ꯍꯩꯅꯗꯦꯕ ꯑꯩꯗꯤ ꯅꯅꯤꯡꯕ꯭ꯔꯥ
ꯍꯣꯏ ꯅꯣꯡꯅꯤꯡꯉꯤꯕ
ꯅꯣꯛꯑꯣ ꯅꯣꯛꯑꯣꯅꯣ ꯅꯣꯛꯄꯗꯤ ꯐꯒꯅꯤ ꯍꯛꯆꯥꯡꯁꯨ
ꯍꯣꯏꯗ ꯑꯗꯨꯝ ꯑꯩꯗꯤ ꯃꯁꯥ ꯃꯁꯥꯒꯤ ꯑꯣꯄꯤꯅꯤꯌꯟꯅꯦꯀꯣ ꯑꯗꯨꯗꯤ ꯑꯗꯨꯝ ꯑꯩꯗꯤ ꯑꯩꯗꯤ ꯑꯁꯦꯡꯕꯗꯤ ꯑꯗꯨꯒꯨꯝꯕ ꯄ꯭ꯂꯦꯗꯤ ꯈꯪꯗꯦ ꯈꯪꯗꯦ ꯑꯩꯅ ꯄꯥꯝꯗꯤ ꯍꯂꯥꯟ ꯑꯦꯕ ꯄꯦ ꯒꯖꯨꯕꯦꯂꯤꯒ
ꯑ ꯕꯄꯦꯜꯗꯤ ꯐꯩꯗꯣ ꯍꯣꯏ ꯉꯅꯨꯡꯁꯤꯁꯦ ꯕꯦꯂꯉꯝꯁꯦ ꯎꯝ ꯒꯣꯜ ꯑꯅꯤ ꯆꯪꯈ꯭ꯔꯕꯅꯦ ꯉꯁꯥꯏꯗꯣ ꯑꯩꯣꯏ ꯌꯦꯡꯕꯀꯣ
ꯑ ꯍꯣꯏ ꯑꯗꯨꯃꯥꯏ ꯍꯥꯏꯌꯦ꯫
ꯎꯝ ꯅꯪ ꯌꯦꯡꯗ꯭ꯔꯕꯣ꯫ ꯄꯨꯡ ꯃꯉꯥꯗꯅꯤꯅꯦ ꯂꯩꯕꯗꯨ꯫
ꯅꯩ ꯌꯦꯡꯗꯦꯗ
ꯑꯈꯣꯏꯁꯨ ꯀꯩꯅꯣ ꯍꯧꯒꯠꯄꯗꯣ ꯉꯟꯅ ꯍꯧꯒꯠꯇꯦ ꯑꯗꯣ ꯍꯧꯖꯤꯛꯀꯥꯟꯁꯦ ꯑꯁ ꯌꯥꯝ ꯉꯟꯅ ꯍꯧꯒꯠꯈ꯭ꯔꯦ꯫ ꯕꯣꯜ ꯂꯩꯕꯒꯤ ꯃꯣꯔꯅꯤꯡ ꯎꯝ꯫
ꯑꯗꯨꯒ ꯆꯍꯤ ꯑꯍꯨꯝ ꯑꯣ ꯑꯣ ꯍꯌꯦꯡ ꯀꯅꯥꯒ꯫
ꯍꯥ ꯃꯥꯗꯣ ꯃꯣꯏꯗꯣ ꯏꯖꯤꯞꯇꯒ ꯁꯟꯅꯒꯔꯤ꯫
ꯑ ꯏꯖꯤꯞꯈꯣꯏꯁꯨ ꯍꯩꯕ꯭ꯔꯣ꯫
ꯍꯩꯇꯦꯗ ꯈꯪꯗꯦ ꯍꯩꯕꯒꯤ ꯑꯣꯏ ꯄꯨꯔꯥ ꯈꯪꯗꯦ ꯀꯣꯇꯥꯔ ꯐꯅꯦꯜ ꯀꯥꯈ꯭ꯔꯅꯤꯅꯦ꯫
ꯑꯣ ꯁꯤ ꯀꯩꯅꯣꯗꯣ ꯏꯖꯔꯦꯜꯒꯤ ꯏꯖꯔꯦꯜꯁꯨ ꯏꯖꯔꯦꯜ ꯍꯥꯏꯕ꯭ꯔꯥ ꯏꯖꯤꯞ
ꯏꯖꯤꯞ ꯏꯖꯤꯞ ꯏꯖꯤꯞ ꯍꯣꯏ ꯉꯁꯤꯁꯦ ꯍꯧꯖꯤꯛ ꯁꯥꯟꯅꯔꯤꯁꯤ ꯔꯥꯎꯟ ꯑꯣꯐ ꯁꯤꯛꯁꯇꯤꯟꯅꯦꯕ꯫ ꯑꯗꯣ ꯉꯝꯈ꯭ꯔꯗꯤ ꯀ꯭ꯋꯥꯇꯔ ꯐꯥꯏꯅꯦꯜ ꯀꯥꯈ꯭ꯔꯅꯦꯕ ꯀ꯭ꯋꯥꯇꯔꯗꯒꯤ꯫ ꯆꯤꯃꯤ ꯁꯤꯃꯤꯗꯒꯤ ꯐꯥꯏꯅꯦꯜ ꯀꯥꯈ꯭ꯔꯅꯤ꯫
ꯀꯨꯏꯗ꯭ꯔꯦꯅꯦ ꯂꯣꯏꯁꯤꯟꯈ꯭ꯔꯅꯤꯅꯦ꯫ ꯅꯣꯏ ꯉꯟꯅ ꯍꯧꯒꯠꯅꯤꯡꯉꯥꯏ ꯁꯦ ꯍꯧꯒꯠꯂꯨꯔꯣꯏꯅꯦ꯫
ꯍꯣꯏꯅꯦ ꯍꯣꯏꯅꯦ꯫ ꯕꯣꯜ ꯂꯥꯏꯍꯟꯕ ꯇꯥꯕ ꯑꯈꯣꯏꯕꯨ ꯉꯟꯅ ꯍꯧꯒꯛꯀꯦ ꯍꯥꯏꯔꯗꯤ꯫
ꯑꯗꯨꯅꯦ ꯑꯩꯁꯦ ꯑꯗꯨꯝ ꯑꯗꯨꯒ ꯀ꯭ꯔꯤꯔꯣ ꯅꯪꯗꯤ ꯀ꯭ꯔꯤ ꯀ꯭ꯂꯞ ꯕꯨ ꯁꯞꯄꯣꯔꯠ ꯇꯧꯕ꯭ꯔꯣ꯫
ꯄꯔꯀꯥ ꯕꯥꯔꯁꯤꯂꯣꯅ꯫
ꯃꯥ ꯃꯥꯂꯦ ꯃꯥꯜꯂꯦ ꯃꯦꯁꯤ ꯍꯥꯏꯕ ꯂꯣꯏꯃꯛꯁꯦꯕ ꯀꯔꯤ ꯏꯛ ꯂꯥ ꯇꯧꯃꯜꯂꯦ ꯅꯤꯝꯕ
ꯃꯣꯏꯅ ꯂꯩꯕꯤꯕꯅꯦꯕ꯫ ꯂꯣꯏꯌꯥꯜꯁꯨ ꯑꯗꯨꯝ ꯑꯣꯏꯗꯣ ꯑꯩꯁ꯫
ꯑꯩꯗꯤ ꯃꯖꯁꯇꯔꯒ꯫ ꯑ ꯑꯩꯗꯤ ꯑ ꯃꯗ꯭ꯔꯤꯠꯁꯨ ꯎꯝ꯫ ꯖꯨꯠꯕꯦꯂꯤꯡꯒꯝ ꯌꯥꯎꯕꯦꯅ ꯑꯇꯣꯞꯄꯗꯤ ꯈꯪꯗꯦꯀꯣ ꯑꯩꯗ꯫ ꯄꯥꯝꯗꯤ ꯑꯗꯨꯕꯨ ꯃꯉꯥꯜꯅꯦ ꯑꯗꯨꯒ
ꯕꯄꯦꯁꯨ ꯂꯩꯏ ꯃꯥꯗ꯭ꯔꯤꯠꯇ꯫
ꯑ ꯑꯣꯏ
ꯑꯦ ꯀꯩꯅꯣ ꯃꯟꯗ꯭ꯔꯤꯛꯀꯤ ꯐꯦꯟꯁꯀ ꯕꯔꯀꯥꯒꯤ ꯐꯦꯟꯁꯇꯣ ꯑꯁ ꯈꯠꯅꯕꯗꯣ ꯑꯁ꯫
ꯍꯣꯏ ꯀꯨꯝ ꯈꯠꯅꯕ ꯎꯏꯌꯦ ꯑꯩꯁꯨꯀꯣ ꯏꯁꯇꯦꯇꯥꯁ ꯀꯨꯝꯕꯗ ꯂꯣꯏꯔꯦ꯫
ꯎꯝ ꯎꯝ ꯈꯠꯅꯕꯅꯦ ꯌꯥꯝꯈꯠꯅꯕꯅꯦ ꯉꯁꯤꯁꯦ ꯑꯃꯨꯛ꯫ ꯈꯠꯅꯒꯅꯤ ꯉꯝꯃꯗꯤ ꯏꯁꯄꯦꯟꯗꯣ ꯉꯝꯃꯗꯤ ꯑꯃꯨꯛ ꯈꯠꯅꯒꯅꯤ꯫ ꯍꯣꯏ
ꯑꯗꯨꯕꯤꯗ ꯑꯃꯨꯛꯀ ꯍꯥꯏꯕ ꯍꯧꯔꯅꯤ꯫
ꯎꯝ ꯇꯨꯝꯗꯕꯤꯗ ꯌꯦꯉ ꯀꯅꯤ꯫ ꯇꯨꯝꯃꯗꯤ ꯑꯃꯨꯛ ꯍꯧꯒꯠꯄꯗꯣ ꯂꯨꯕꯗꯣ꯫ ꯑꯩꯕꯨꯗꯤ ꯌꯥꯏ ꯑꯗꯣ ꯑꯈꯣꯏ ꯃꯔꯨꯞꯁꯤꯡꯗꯣ ꯍꯧꯒꯠꯄ ꯍꯩꯇꯦ꯫
ꯑꯁ
ꯑꯁ ꯁꯥꯃꯟꯕꯒꯤ ꯋꯥ ꯌꯥꯝ ꯉꯥꯡꯕꯁꯦ ꯋꯥꯕꯒꯨꯝ ꯇꯧꯋꯤꯅꯦ꯫ ꯍꯩ ꯃꯔꯛ ꯃꯔꯛꯇ ꯀꯣꯜ ꯇꯧꯔꯛꯄ ꯌꯥꯏꯀꯣ ꯅꯪꯒꯤ ꯅꯪꯗꯣ꯫
ꯀꯔꯤ
ꯃꯔꯛ ꯀꯣꯜ ꯇꯧꯔꯛꯄ ꯌꯥꯅꯤꯀꯣ꯫
ꯌꯥꯔꯦ ꯀꯔꯤꯕꯨꯔꯣ ꯑꯁꯤꯗꯔꯣ
ꯌꯥꯏꯅꯦ ꯑꯗꯨꯗꯅꯤꯅꯦ
ꯐꯣꯏꯗ
ꯑꯣ ꯅꯨꯡꯁꯤꯠ ꯁꯤ ꯂꯩꯔꯗꯤꯁꯦ ꯑꯁ ꯀꯩꯌꯝ
ꯁꯥꯏ ꯑꯦꯒꯣ
ꯁꯥꯏꯑꯦꯕ
ꯍꯣꯏ ꯁꯥꯗ꯭ꯔꯗꯤ ꯅꯨꯡꯁꯥ ꯊꯣꯛꯑꯗꯤ
ꯁꯥꯔ꯭ꯔꯗꯤ ꯅꯨꯡꯉꯥꯏꯗꯧꯕ
ꯎꯝ ꯅꯨꯡꯁꯥ ꯊꯣꯛꯕꯗꯤ ꯀꯩꯅꯣ ꯎꯕꯔ ꯑꯃꯨꯛ ꯇꯧꯔꯦ ꯅꯣꯡ ꯆꯨꯔꯤꯗꯤ ꯎꯕꯔ ꯑꯃꯨꯛ ꯇꯧꯔꯦ ꯑꯁ ꯌꯥꯝ ꯋꯥꯏꯗ
ꯑꯑ ꯅꯪꯒꯤ ꯅꯪꯒꯤ ꯅꯆꯤꯟꯅꯥꯎ ꯀꯌꯥꯅꯣ
ꯍꯥꯥ
ꯃꯆꯤꯟ ꯅꯥꯎ ꯀꯩꯌꯥꯅꯣꯕ
ꯃꯔꯤ
ꯑꯣ ꯆꯞꯄꯅꯦ ꯑꯩꯅꯦ
ꯑꯣ ꯅꯨꯄꯤ ꯑꯃꯈꯛꯇꯅꯤ ꯑꯩꯈꯣꯏꯗꯤ ꯑꯗꯨꯁꯨꯃꯌꯨꯝ ꯄꯥꯈ꯭ꯔꯦ ꯉꯟꯅ ꯍꯥ